ꯑ ꯀꯥꯏ ꯇꯒꯦ ꯀꯥꯏ
ꯑꯣ ꯀꯔꯤꯁꯨ ꯇꯧꯗꯦ ꯍꯧꯖꯤꯛꯅꯅꯥꯙꯨꯇꯤ ꯍꯥꯂꯑꯌꯦ ꯍꯜꯂꯔꯒ ꯏꯔ ꯟ ꯏꯔꯨꯖꯕꯒꯤ ꯗ꯭ꯔꯦꯁ ꯄꯨꯈꯥꯂꯛꯑꯦ
ꯎꯝ
ꯅꯗꯤ ꯑꯣ ꯑꯗꯨ ꯉꯁꯤ ꯀꯔꯤ ꯀꯥ ꯀꯥ ꯇꯧꯕ ꯍ
ꯇꯤ ꯆꯠꯈ꯭ꯔꯦ ꯑꯗꯨ ꯍꯣꯏ ꯀ꯭ꯂꯥꯁ ꯑ ꯐꯥꯔꯁ ꯀ꯭ꯂꯥꯁꯇ ꯆꯠꯈ꯭ꯔꯦꯀꯣ ꯑꯗꯨ ꯀ꯭ꯂꯥꯁ ꯂꯣꯏꯔꯒ ꯑꯗꯨꯗꯨꯗꯤ ꯆꯠꯈ꯭ꯔꯦ ꯑꯗꯨꯅ
ꯑꯗꯨꯝ ꯂꯥꯛꯏ
ꯑꯥ ꯑꯗꯨ ꯋꯥꯕ꯭ꯔꯣ
ꯑꯣ ꯋꯥ
ꯎꯝ
ꯅꯗꯤ
ꯍꯣꯏ ꯑꯩꯁꯨ ꯎꯝ ꯑꯌꯨꯛꯇ ꯍꯧꯒꯠꯂꯦ ꯑꯗꯨꯒ ꯕ꯭ꯔꯦꯛꯐꯥꯁ ꯆꯥꯔꯦ ꯆꯔ ꯀ꯭ꯂꯥꯁꯇ ꯆꯂꯦ ꯑꯃꯨꯛ ꯍꯜꯂꯔꯒ ꯆꯥꯛ ꯆꯥꯏꯑ ꯆꯥꯛꯆꯔꯒ ꯑꯗꯨ ꯇꯀꯤꯗ ꯆꯠꯂꯦ ꯇꯣꯀꯤꯗ ꯆꯠꯂꯒ ꯍꯧꯖꯤꯛꯇꯤ ꯑꯣ ꯁꯁꯥ ꯑꯣꯗ ꯂꯩꯦ ꯀꯥꯜ ꯏꯕꯨ꯭ꯔ ꯆꯕ ꯏꯔ ꯏꯔꯨꯖꯒꯦ ꯑꯗꯨꯕꯨ ꯃꯥꯒꯤ ꯑꯩꯒꯤ ꯗ꯭ꯔꯦꯁꯇ ꯑꯣ ꯏꯗꯤ ꯇꯣꯋꯦ
ꯐꯔꯦ ꯐꯔꯦ ꯉꯁꯤ ꯅ ꯀꯨꯝꯔꯣꯏꯕꯣ
ꯍꯥ ꯈꯔ ꯀꯗꯥꯏꯗ ꯃ ꯃ ꯆꯃꯒꯦꯔꯒ ꯑꯣ ꯅ ꯁꯤꯗꯤ ꯈꯟꯗꯦꯗ ꯅ ꯁꯤꯗꯤ ꯑꯣ ꯈꯔꯗꯤ ꯋꯥꯏꯑꯦ ꯑꯗꯣ ꯑꯩꯗꯤ ꯈꯖꯤꯛꯇꯤ ꯈꯟꯗꯦ
ꯑ ꯑꯗꯨ ꯑꯦꯛꯖꯥꯝ ꯄ꯭ꯔꯤꯄꯔꯦꯁꯟ ꯀꯔꯤꯁꯨ ꯇꯧꯗꯦ ꯄ꯭ꯔꯤꯄꯦꯔꯦꯁꯟꯗꯤ ꯄ꯭ꯔꯤꯄꯦꯔꯦꯁꯟꯗꯣ ꯀꯔꯤꯁꯨ ꯇꯧꯗꯦ ꯑꯗꯨꯅꯦ
ꯎꯝ
ꯑꯣꯏꯅꯟꯅ ꯎꯝ ꯈꯔ ꯋꯥꯔꯤ ꯇꯧꯋꯦꯀꯣ
ꯑꯗꯣ ꯉꯁꯤꯁꯤꯇꯗꯤ ꯑꯥꯔꯗ ꯃꯊꯛ ꯑ ꯃꯊꯛꯇ ꯀꯨꯝꯒꯦꯔꯥ
ꯍꯌꯦꯡ ꯍꯌꯦꯡ ꯏꯁꯇꯥꯔꯠ ꯇꯧꯒꯦꯁꯦ
ꯅꯣꯟꯁꯨ ꯋꯥꯕ꯭ꯔꯣ
ꯍꯌꯦꯡ ꯏꯁꯇꯥꯔꯠ ꯇꯧꯁꯦ ꯄꯨꯂꯞ ꯀꯣ ꯇꯥꯕ꯭ꯔꯣ
ꯅꯟ ꯇꯥꯕ꯭ꯔꯣ
ꯍꯣꯏ ꯇꯥꯏꯌꯦ
ꯑꯣ ꯍꯥꯏꯦ ꯇ ꯍꯥꯏꯗꯗ
ꯇꯔꯦ ꯇꯥꯏꯦ ꯇꯥꯏꯌꯦ ꯇꯕꯣ
ꯑꯣ ꯂꯁ
ꯍꯣꯏ ꯍꯣꯏ ꯑꯩꯗꯤ ꯇꯥꯏꯌꯦ ꯅꯍꯥꯟ ꯇꯥꯕ꯭ꯔꯣ ꯑꯩꯉꯣꯟꯗ ꯇꯥꯗꯦꯕꯣ
ꯎꯝ ꯅꯪꯒꯤ ꯑ ꯍꯣ ꯍꯦ ꯇꯥꯏ ꯍꯖꯤ ꯏꯗꯦ ꯑꯩꯒꯤ ꯅꯦꯠꯋꯔꯤ ꯐꯠꯇꯦꯕ ꯃꯪꯉꯦ
ꯑꯣ ꯃꯤꯒꯤ ꯀꯔꯤ ꯍꯣꯠꯁꯄꯣꯠ ꯂꯧꯔꯣ
ꯍꯣꯏ ꯑꯣ ꯑꯩꯅ ꯍꯣꯠ ꯏꯁꯄꯣꯠ ꯑꯩꯒꯤ ꯏꯃꯥꯟꯅꯨꯕꯤ ꯑꯃꯗ ꯂꯣꯏꯌꯦꯦ ꯑꯗꯣ ꯑꯩꯅ ꯑꯣꯐ ꯇꯧꯔꯗꯤ ꯃꯥ ꯅꯪꯒꯤ ꯎ ꯅꯪꯒꯤ ꯋꯥꯔꯤꯗꯣ ꯐꯖꯅ ꯇꯥꯗꯦ ꯅꯪꯅ ꯉꯝꯕꯗꯣ ꯐꯖꯅ ꯇꯥꯗꯦ ꯑꯩꯅ ꯍꯣꯠ ꯏꯁꯄꯣꯠ ꯑꯣꯐ ꯇꯧꯔꯏꯗꯤ ꯍꯣꯏ ꯑꯗꯨ ꯑꯣ ꯅꯪ ꯉꯟꯅꯅꯥꯕꯗꯨ ꯐꯖꯅ ꯇꯥꯦ
ꯝ ꯍꯖꯤꯛ ꯑꯣꯝ ꯑꯣ ꯑꯗꯨ ꯃꯥꯁꯨ ꯀꯔꯤꯅꯣ ꯑꯣꯐ ꯇꯧꯈ꯭ꯔꯦ ꯐꯠꯇꯦꯀꯣ
ꯇꯣꯗꯤ ꯑꯩꯅ ꯑꯣꯐ ꯇꯧꯋꯦ
ꯑꯣ ꯀꯔꯤꯅꯣ ꯅꯪꯁꯨ
ꯑꯩꯗꯤ ꯑꯩꯒꯤ ꯅꯦꯠ ꯆꯠꯂꯦ ꯅꯅ ꯈꯜꯂꯦ ꯑꯗꯨ ꯑꯩꯅ ꯑꯣꯐ ꯇꯧꯈ꯭ꯔꯦ
ꯑꯣ ꯑꯣ ꯑꯗꯨꯅꯦ
ꯑꯗꯨ ꯍꯧꯖꯤꯛꯇꯤ ꯃꯥꯒꯤ ꯑꯩꯒꯤ ꯏꯃꯥꯟꯅꯨꯕꯤꯒꯤ ꯍꯁꯄꯣꯇꯤ ꯑꯃ ꯑꯃꯒ ꯂꯣꯏꯈ꯭ꯔꯦ
ꯑꯣ ꯐꯔꯦ ꯂꯣꯏꯔꯣ ꯑꯣ ꯃꯣꯔꯦꯗꯤ ꯐꯔꯦꯀꯣ
ꯍꯣꯏ ꯑꯩꯈꯣꯏꯒꯤ ꯁꯤ ꯏꯃꯥꯟꯅꯕꯤ ꯑꯃꯗꯣ ꯀꯗꯥꯏ ꯆꯠꯈ꯭ꯔꯦ ꯅꯪ ꯈꯪꯕ꯭ꯔꯥ
ꯏ ꯃꯅꯨꯕꯤ ꯑꯃ ꯅꯪꯅ ꯐꯝꯃꯒ ꯂꯩꯔꯒ ꯃꯤꯔꯥ
ꯃꯥ ꯏꯔꯨꯖꯕ ꯆꯥ
ꯍꯣꯏ ꯍꯣꯏ ꯏꯔꯨꯖꯕ ꯆꯥꯛꯁꯦ
ꯍꯥꯏꯗꯤ ꯉꯁꯥꯏꯗꯤ ꯂꯥꯛꯇꯦꯅ ꯈꯜꯂꯦ ꯑꯗꯣ ꯃꯥꯒꯤ ꯕꯦꯛꯇꯇꯤ ꯏꯁꯅ ꯎꯑꯦ ꯑꯗꯣ ꯃꯥꯒꯤ ꯕꯦꯗꯥ ꯃꯥꯒꯤ ꯐꯣꯟꯗ ꯚꯏꯕ꯭ꯔꯦꯠ ꯚꯥꯏꯕ꯭ꯔꯦꯠ ꯑꯣ ꯁꯤꯗꯏ ꯇꯑꯣꯏꯦ ꯑꯗꯨ ꯑꯗꯨ ꯑꯗꯨꯗꯒꯤꯅꯤ ꯑꯩꯅ ꯑꯣ ꯍꯪꯉꯤ ꯆꯈꯦ ꯃꯅꯍꯟ ꯑꯣ
ꯑꯗꯨꯅꯔ ꯅꯪ ꯆꯔꯆ ꯗ ꯆꯔ
ꯍꯌꯦꯡꯕ꯭ꯔꯥ ꯑꯣ ꯍꯌꯦꯡꯗꯤ ꯑꯣ ꯍꯣꯏ ꯆ ꯆꯒꯅꯤ ꯅꯪꯗꯤ
ꯍꯣꯏ
ꯆ ꯑꯗꯨ ꯑꯗꯨ ꯆꯠꯁꯦ ꯀꯣ ꯇꯨꯒꯦꯗꯔ ꯑꯩꯈꯣꯏ ꯏꯃꯥꯟꯅꯨꯕꯤ ꯑꯩꯈꯣꯏ ꯀꯦꯗ ꯀꯁꯦ ꯀꯣ
ꯍꯣꯏ ꯍꯣꯏ ꯍꯣꯏ ꯆꯠꯁꯦ ꯑꯩꯁꯨ ꯆꯠꯀꯅꯤ
ꯍꯣꯏ ꯑꯗꯣ ꯆꯔꯆ ꯆꯠꯂꯒ ꯎꯝ ꯑꯗꯨꯗ ꯃꯇꯝꯗ ꯀꯔꯤ ꯇꯒꯦ ꯍꯣꯏꯣꯏ ꯃꯇꯝ ꯆꯆ ꯆ ꯆꯔꯆ ꯄ꯭ꯔꯣꯒ꯭ꯔꯥꯝ ꯂꯣꯏꯔꯒ ꯃꯇꯝꯗ ꯀꯔꯤ ꯇꯧꯒꯦꯅ
ꯑꯗꯨꯨꯗꯤ ꯍꯧꯖꯤꯛ ꯈꯟꯗꯦꯀꯣ ꯅꯪꯗꯤ ꯀꯔꯤ ꯇꯣ ꯊꯕꯛ ꯇꯧꯅꯤꯡꯕ ꯂꯩꯕ꯭ꯔꯣ
ꯆꯠꯁꯦꯅ ꯈꯜꯂꯦ ꯍꯧꯖꯤꯛꯇꯤ ꯑꯗꯨꯗ ꯎꯝ ꯍꯌꯦꯡꯗꯤ ꯀꯃꯥꯏꯅ ꯇꯣꯒꯦ ꯁꯟꯗꯦ
ꯕꯖꯥꯔꯗ ꯆꯥꯅꯤꯡꯕ꯭ꯔꯣ
ꯍꯣꯏ ꯕꯖꯔꯗ ꯆꯠꯅꯤꯡꯉꯦ ꯕꯖꯔꯗ
ꯕꯖꯔꯗ ꯄꯣꯠꯇꯤ ꯂꯩꯇꯦ ꯕꯥꯏ ꯇꯣꯕ ꯄꯣꯠꯇꯤ ꯂꯩꯇꯦ ꯑꯗꯨ ꯑꯩ ꯆꯪꯉꯒ ꯑ ꯁꯤꯡꯖꯨꯒꯨꯝꯕ ꯐ꯭ꯔꯥꯏ ꯔꯥꯏꯁꯒꯨꯝꯕ ꯄꯥ ꯆꯅꯤꯡꯉꯦ ꯑꯗꯨꯝ ꯑꯗꯨꯅ ꯑꯩ ꯕꯖꯔꯗ ꯆꯠꯅꯤꯡꯉꯦꯅ ꯈꯜꯂꯦ ꯑꯗꯨ ꯍꯧꯖꯤꯛꯇꯤ ꯍꯌꯦꯡꯗꯤ ꯀꯃꯥꯏꯅ ꯇꯧꯒꯦ ꯈꯟꯗꯦ
ꯑꯣ ꯍꯣꯏ ꯌꯥꯏꯅꯤ ꯆ ꯆꯠꯁꯦ
ꯍꯣꯏ
ꯎꯝ ꯄꯨꯂꯞ ꯆꯥꯁꯤ ꯀꯧꯕ
ꯑꯗꯨ ꯅ ꯍꯧꯖꯤꯛ ꯅꯪ ꯅꯪꯒꯤ ꯐꯣꯟꯟꯗ ꯀꯔꯤ ꯀꯔꯤ ꯅ ꯁꯅꯥꯅꯕ꯭ꯔꯥ ꯒꯦꯝꯒꯨꯝꯕ ꯁꯥꯟꯅꯕ꯭ꯔꯥ ꯅꯪꯒꯤ ꯐꯣꯟꯗ
ꯑꯩꯗꯤ ꯒꯦꯝꯗꯤ ꯒꯦꯝꯗꯤ ꯑꯩ ꯁꯥꯟꯅꯗꯦꯀꯣ
ꯑ
ꯇꯥꯁ ꯇꯥꯏ ꯄꯥꯁ ꯑꯗꯨꯗꯤ ꯀꯦꯟꯗꯤ ꯀ꯭ꯔꯁ ꯁꯅꯦ
ꯑꯣ ꯀꯝꯗꯤ ꯀ꯭ꯔꯔꯁꯅꯥ ꯭ꯔꯥꯟꯅꯟꯁꯨ
ꯍꯣꯏ ꯅ
ꯍꯣꯏ ꯑ꯭ꯋ ꯍꯤꯟꯗꯤ ꯒ꯭ꯔꯁ ꯑꯗꯨ ꯅꯪ ꯃꯣꯕꯥꯏꯜꯗꯤ ꯃꯣꯕꯥꯏꯜ ꯆꯁꯨ ꯁꯉꯏ ꯃꯣꯕꯥꯜ ꯆ ꯀꯦꯟꯗꯤ ꯀ꯭ꯔꯥꯁ ꯆꯅꯥꯏ
ꯑꯣ
ꯍꯤꯟꯗꯤ ꯀ꯭ꯔꯁ ꯇꯨ ꯁꯅꯥꯕꯥꯕ ꯉꯀꯣ
ꯍꯣꯏ ꯀꯦꯟꯗꯤ ꯀ꯭ꯔꯁꯁꯨ ꯅꯨꯡꯉꯥꯏꯔꯦ ꯇꯥꯏꯝ ꯄꯥꯁꯀꯤꯅꯦ
ꯀꯌꯥꯗ ꯃꯤꯌꯦ
ꯑꯕꯦꯜ ꯑꯩꯗꯤ ꯋꯥꯟ ꯊꯥꯎꯖꯟ ꯐꯤꯐ ꯤ ꯒꯨꯝꯕꯥ ꯂꯑꯦ
ꯑꯣ ꯃꯟꯤ ꯋꯥꯟ ꯊꯥꯎꯖꯟꯀꯕ ꯟ ꯊꯥꯎꯖꯟ ꯋꯥꯟ ꯊꯥꯎꯖꯟ ꯐꯤꯐꯇꯤꯒꯤꯕꯕꯣꯗ ꯂꯥꯏꯕꯅꯪ
ꯂꯣꯏꯔꯦ
ꯎꯝ ꯑꯣ ꯑꯩꯗꯤ ꯎꯝ ꯐ ꯍꯟꯗꯦ ꯈꯇꯅꯤ ꯍꯟꯖꯦꯗ ꯂꯩꯕ
ꯑꯗꯨꯁꯨ ꯌꯥꯏꯑꯦ ꯇꯞꯅ ꯇꯞꯅ
ꯎꯝ ꯅꯗꯤ ꯁꯅꯅꯕ ꯍꯥꯏ ꯍꯥꯏꯄ ꯃꯥꯜꯂꯦ ꯅ ꯀ
ꯍꯣꯏ ꯀꯦꯟꯗꯤ ꯀ꯭ꯔꯁꯇꯤ ꯑꯩ ꯍꯥꯏꯌꯦꯀꯣ
ꯑꯣ ꯀꯦ ꯑꯗꯨ ꯑꯗꯨ ꯅꯟꯦꯕꯨꯣ ꯋꯥꯟ ꯊꯥꯎꯖꯟ ꯐꯤꯐꯇꯤꯗꯤ ꯌꯧꯍꯜꯂꯦꯀꯣ ꯅꯪꯒꯤ ꯂꯦꯚꯦꯜꯗꯤ ꯅꯪꯒꯦꯅ ꯅꯝ ꯏ
ꯈ ꯍꯩꯒꯨꯨ ꯍꯩꯒꯨꯅ ꯏꯀꯥꯏꯑꯦ
ꯑꯦ ꯀꯔꯤꯒꯤꯅꯣ ꯑꯩꯒꯤ ꯑꯁꯦꯝꯕ ꯍꯥꯏꯕꯅꯦ
ꯑꯁꯕꯅꯦ ꯑꯗꯨꯗꯤ ꯑꯗꯨ
ꯑꯗꯨꯗ ꯁ ꯃꯦ ꯅ ꯆꯆꯔꯔꯕ ꯍꯧꯖꯤꯛ
ꯑ ꯑꯗꯨꯗꯤ ꯎꯝ ꯑ ꯑꯩꯈꯣꯏꯔꯥ ꯑꯩꯈꯣꯏꯗꯤ ꯆꯥꯗ꯭ꯔꯤꯌꯦ ꯍꯧꯖꯤꯛ ꯅꯍꯜꯂꯒꯦ ꯑꯗꯨ ꯏꯔꯨ ꯆꯕ ꯏꯔ ꯏꯔꯨꯖꯔꯒ ꯃꯇꯝꯗ ꯆꯥꯒꯦ
ꯑꯣ ꯑꯣ ꯀꯔꯤ ꯍꯦꯟꯖꯟ ꯆꯥꯏꯒꯦ
ꯑꯩꯈꯣꯏꯗꯤ ꯍ ꯍꯋꯥꯏ ꯊꯣꯡꯕ ꯃꯥꯅꯦ ꯑꯩꯈꯣꯏꯗꯤ ꯆꯥꯔꯕ꯭ꯔꯣ ꯑꯍꯣꯏ ꯉꯁꯤꯗꯤ ꯍꯋꯥ ꯊꯨꯝꯕ ꯃꯥꯜꯂꯦ ꯅꯟꯗꯤ ꯆꯥꯛ ꯆꯥꯔꯕ꯭ꯔꯣ
ꯆꯥꯔꯦ ꯍꯣꯏ ꯆꯥꯔꯦ ꯑꯩꯗꯤ
ꯔꯤ ꯃꯊ ꯆꯥꯡꯅ
ꯀꯥꯡꯁꯣꯏ ꯀꯥꯡꯁꯣꯏ ꯇꯣꯛꯈ꯭ꯔꯦ ꯀꯟꯁꯨ ꯍꯤꯟꯖꯥꯡꯅꯥꯏ ꯉꯁꯤ ꯑꯩꯈꯣꯏꯗꯤ
ꯑꯣ ꯈꯅꯅ ꯊꯨꯝꯕ꯭ꯔꯥ
ꯑꯦ ꯑꯩꯈꯣꯏ ꯀꯨꯞꯅꯤꯅꯦꯅꯦ ꯀ ꯇꯣꯛꯑꯦ
ꯑꯗꯨꯗꯣ ꯅꯣꯟꯁꯨ ꯍꯣꯁꯇꯦꯜꯗ ꯂꯩꯕ꯭ꯔꯣ
ꯍꯣꯏ
ꯎꯝ ꯅꯪꯒꯤ ꯍꯣꯁꯇꯦꯜꯗ ꯎꯝ ꯂꯩꯕ ꯅꯨꯡꯉꯥꯏꯕ꯭ꯔꯣ ꯅꯨꯡꯉꯥꯏꯕ꯭ꯔꯣ
ꯎꯝ ꯅꯨꯡꯉꯥꯏꯔꯦ ꯑꯗꯨꯝ ꯅꯨꯡꯉꯥꯏꯔꯦ
ꯑ ꯑꯗꯨ ꯍꯥ ꯑꯗꯤ ꯌꯨꯝꯗ ꯂꯩꯌꯦ
ꯑꯣ ꯅꯪꯒꯤ ꯌꯨꯝꯗ ꯑꯣ ꯃꯤ ꯀꯌꯥ ꯂꯩꯌꯦ
ꯑꯩꯒꯤ ꯌꯨꯝꯗ ꯃꯤ ꯇꯔꯨꯛ ꯂꯩꯌꯦ ꯍꯣꯏ ꯇꯔꯨꯛ ꯈꯛꯇꯅꯦ
ꯑꯗꯨ
ꯎꯝ ꯀꯔꯤ ꯍꯥꯏꯕ꯭ꯔꯥ ꯑ ꯍꯧꯖꯤꯛꯗꯤ ꯎꯝ ꯑꯦꯔꯂꯤ ꯑꯣꯋꯦ ꯑꯩꯗꯤ ꯊꯕꯛ ꯁꯨ ꯇꯧꯗꯦ ꯑꯗꯨ ꯑꯣ ꯑꯣ ꯃꯦꯔꯤ ꯇꯣꯔꯗꯤ ꯀꯃꯥꯏꯅ ꯑꯩꯒꯤ ꯐꯦꯃꯤꯂꯤꯗꯤ ꯁꯦꯠꯇꯜ
ꯁꯤ ꯆꯨꯡꯃꯦ ꯆꯨꯝꯃꯦ ꯅꯪꯅ ꯍꯥꯏꯔꯁꯨ ꯆꯨꯝꯃꯦ ꯍꯥꯏꯔꯗꯤ ꯆꯨꯝꯃꯦꯀꯣ
ꯍꯣꯏ ꯑꯗꯨ ꯅꯪ ꯕꯣꯏꯐ꯭ꯔꯦꯟ ꯂꯩꯕ꯭ꯔꯣ
ꯑꯩꯗꯤ ꯂꯨꯍꯣꯡꯈ꯭ꯔꯦ
ꯂꯨꯍꯣꯡꯈ꯭ꯔꯥ ꯑꯗꯨ ꯅ ꯅꯪꯒꯤ ꯃꯆꯥ ꯂꯩꯥꯏꯕ꯭ꯔꯣ
ꯃꯆꯥꯁꯨ ꯂꯌꯦ
ꯎꯝ ꯍꯧ ꯃꯆꯥ ꯅꯪꯒꯤ ꯑꯉ ꯃꯆꯥ ꯅꯨꯄꯤꯔ ꯅꯨꯄꯔ ꯅꯨꯄꯤ ꯑꯃ ꯅꯨꯄꯥ ꯑꯃ ꯅꯨꯄꯤ ꯅꯨꯄꯤꯅ ꯅꯨꯄꯤꯅ ꯑꯦꯜꯗꯦꯔꯥ ꯅꯨꯄꯥꯅ
ꯑꯣ ꯅꯨꯄꯥꯅ ꯅꯨꯄꯥꯅ ꯑꯦꯜꯗꯔ ꯕ꯭ꯔꯗꯔꯅꯦ ꯑꯍꯪꯅꯦ
ꯑꯥ ꯑꯗꯣ ꯃꯥꯗꯤ ꯆꯍꯤ ꯀꯌꯥ ꯁꯨꯔꯦ
ꯃꯥ ꯆꯍꯤ ꯇꯔꯥꯃꯥꯊꯣꯏ ꯁꯨꯔꯦ
ꯇꯔꯥꯃꯥꯊꯣꯏ ꯁꯨꯕ꯭ꯔꯥ ꯑꯗꯨꯗꯤ ꯀ꯭ꯂꯥꯁ ꯀ꯭ꯂꯥꯁ ꯊꯔꯤ ꯁꯤꯛꯁꯇ ꯂꯩꯌꯦꯀꯣ ꯀ꯭ꯂ ꯀ꯭ꯂꯥꯁꯅꯤꯀꯣ ꯑꯗꯨ ꯅꯪꯒꯤ ꯏꯆꯥꯅꯨꯄꯤꯗꯤ ꯑꯦꯝ ꯑꯣ ꯑꯉꯥꯡ ꯅꯨꯄꯤꯗꯤ
ꯅꯨꯄꯤꯗꯤ ꯆꯍꯤ ꯆꯍꯤ ꯁꯚꯦꯟ ꯁꯨꯔꯦ
ꯑꯗꯨ ꯅꯪꯒꯤ ꯑꯗꯨ ꯅꯪꯒꯤ ꯍꯁꯕꯦꯟꯒꯤ ꯅꯪꯒꯤ ꯀꯔꯤ ꯊꯕꯥꯛ ꯇꯧꯕ꯭ꯔꯥ
ꯑꯣ ꯑꯩꯒꯤ ꯍꯁꯕꯦꯟ꯭ꯔꯥ
ꯍꯣꯏ
ꯃꯅꯦ ꯑꯃ